ꯇꯥꯕ꯭ꯔꯣ
ꯇꯥꯏꯌꯦ
ꯀꯩꯇꯧꯔꯤꯅꯣ
ꯀꯥꯔꯤꯁꯨ ꯇꯧꯗꯦ ꯎꯨꯍ ꯗꯨꯝ ꯂꯩꯔꯦ ꯉꯁꯤ ꯀ꯭ꯔꯥꯏ ꯆꯠꯀ꯭ꯔꯥ ꯅꯪꯗꯤ
ꯉꯁꯤ ꯑꯥ ꯌꯨꯝꯗ ꯂꯩꯔꯦ ꯑꯗꯨ ꯌꯨꯝꯗ ꯂꯩꯑ ꯏꯆꯦꯒꯤ ꯌꯨꯝꯗ ꯃꯥꯏꯔꯦꯟ ꯂꯧꯕ ꯆꯠꯂꯦ ꯑꯗꯨꯒ ꯍꯧꯖꯤꯛ ꯃꯥꯏꯔꯦꯟꯒꯤ ꯏꯟꯖꯥꯡ ꯆꯥꯏꯑ ꯆꯥꯕ ꯂꯣꯏꯈ꯭ꯔꯦ ꯑꯩꯗꯤ ꯀꯗꯥꯏꯗꯒꯤ ꯑꯩꯗꯣ ꯉꯁꯤ ꯀꯩꯅꯣ ꯑꯥ ꯐꯖꯅ ꯃꯦꯠꯇꯕꯒꯤꯀꯣ ꯑꯩꯒꯤ ꯏꯅꯥꯎꯅ ꯆꯦ ꯑꯁ ꯆꯥꯕ ꯍꯩꯇꯦ ꯍꯥꯏ ꯑꯩꯅ ꯑꯩꯗꯤ ꯑꯁ ꯑꯩꯒꯤꯗꯤ ꯍꯥꯎꯋꯦ ꯍꯥꯏꯔꯒꯀꯣ ꯑꯅꯟꯗꯇꯥꯅ ꯊꯨꯝ ꯌꯥꯝꯗꯦ ꯍꯥꯏ
ꯑꯣ ꯍꯥ ꯍꯥ ꯍꯥ
ꯑꯥ ꯑꯩꯈꯣꯏ ꯍꯣꯝꯗ ꯂꯩꯕꯒꯤꯀꯣ ꯀꯝꯄ꯭ꯂꯦꯟꯗ ꯐꯖꯅ ꯇꯧꯋꯦ
ꯌꯨꯝ ꯄꯥꯟꯕ ꯌꯥꯗ꯭ꯔꯤꯌꯦ ꯑꯗꯨꯗꯤ ꯎꯨꯍꯨ
ꯑꯩꯗꯤ ꯊꯨꯝ ꯌꯥꯝ ꯊꯨꯝꯗꯣ ꯀꯩꯅꯣ ꯇꯧꯔꯗꯤ ꯑ ꯆꯥꯕ ꯍꯩꯅꯗꯦ ꯍꯥꯏꯌꯦ ꯗꯗꯥꯅ
ꯑꯣ
ꯑꯩꯒꯤꯗꯤ ꯍꯥꯎꯋꯦ ꯍꯥꯏꯔꯒ ꯑꯩꯅ ꯆꯥꯕ
ꯍꯣꯏ ꯑꯗꯨꯕꯨꯗꯤ ꯀꯩꯅꯣ ꯎꯇꯤꯒꯨꯝꯕ ꯀꯩꯅꯣ ꯎꯨ ꯎꯇꯤꯒꯨꯝꯕ ꯃꯥꯏꯔꯦꯟꯒꯨꯝꯕꯗꯤ ꯊꯨꯝ ꯌꯥꯝꯗꯕꯗꯨꯅ ꯍꯥꯎꯋꯦ
ꯍꯥꯎꯋꯦ ꯑꯗꯣ ꯍꯥ ꯍꯥ ꯍꯩ
ꯎꯝ ꯆꯒꯦꯝꯒꯨꯝꯕꯗꯣꯀꯣ
ꯑꯣ ꯊꯨꯝ ꯆꯥꯃꯞꯕꯒꯤꯅꯦꯕ ꯑꯗꯨꯝ
ꯎꯝ ꯀꯥꯡꯁꯣꯏꯒꯨꯝꯕꯗꯗꯤ ꯊꯨꯝ ꯌꯥꯝꯃꯁꯨ ꯌꯥꯏꯌꯦ ꯑꯩꯒꯤ
ꯑꯥ ꯍꯥ ꯍꯥ
ꯀꯩꯅꯣ ꯎꯇꯤꯒꯨꯝꯕ ꯆꯒꯦꯝꯒꯨꯝꯕꯗꯗꯤ ꯊꯨꯝ ꯌꯥꯝꯗꯕꯗꯨꯅ ꯍꯥꯎꯕꯅꯤ
ꯎꯨꯝ ꯅꯣꯏꯗꯤ ꯀꯩ ꯏꯟꯁꯥꯡ ꯆꯥꯔꯒꯦ
ꯑꯩꯈꯣꯏꯗꯤ ꯑꯁ ꯁꯣꯏꯕꯨꯝ ꯆꯥꯔꯦ ꯉꯥ ꯑꯀꯪꯕꯒ ꯊꯝꯃꯒ ꯑꯆꯧꯕꯗꯣ ꯉꯥꯛꯀ꯭ꯔꯥꯒꯤ ꯑꯀꯪꯕꯗꯣ ꯍꯥꯎꯋꯦ ꯍꯥꯎꯋꯦ ꯍꯣꯏ ꯍꯥꯎꯋꯦ ꯍꯥꯏꯕ ꯇꯥꯔꯦ ꯎꯄꯥꯏ ꯂꯩꯇꯦ
ꯑꯥ ꯍꯥ ꯍ ꯑꯗꯨ ꯍꯥꯎꯏ ꯌꯦꯟꯁꯥꯡꯗꯣ ꯍꯥꯎꯗꯦ ꯍꯥꯏꯒꯦꯔꯣ
ꯑꯍꯥ ꯍꯥ ꯍ ꯎꯝ ꯍꯌꯦꯡꯗꯤ ꯀꯥꯏ ꯆꯠꯀꯥꯗ꯭ꯔ
ꯍꯌꯦꯡ ꯑꯗꯨꯝ ꯂꯩꯅꯤ ꯑꯗꯨꯒ ꯎꯝ ꯀꯩꯅꯣ ꯁꯒꯣꯜꯁꯦꯟ ꯅꯨꯃꯤꯗꯥ ꯀꯩꯅꯣ ꯑꯥ ꯏꯆꯦꯒꯤ ꯂꯧꯗꯣ ꯀꯩꯅꯣ ꯇꯧꯒꯅꯦꯕ ꯇꯧꯁꯤ ꯍꯥꯏ ꯑꯥ ꯑ ꯃꯣꯏꯒꯤ ꯃꯅꯥꯛꯇ
ꯒꯨꯅꯤ
ꯑꯁ ꯀꯗꯥꯏꯗꯒꯤ ꯑ ꯀꯩꯅꯣ ꯇꯧꯗꯨꯕ ꯀꯨꯏꯔꯝ ꯀꯨꯏꯈ꯭ꯔꯦ ꯆꯍꯤ ꯑꯃꯥ ꯍꯦꯜꯂꯝꯃꯅꯦ
ꯎꯝ
ꯄꯪꯇꯧ ꯇꯧꯅꯤꯗ
ꯎꯝ ꯑꯗꯣ ꯑꯣ ꯍꯥꯏꯔꯣ
ꯃꯣꯏꯒꯤ ꯌꯨꯝ ꯃꯈꯥꯗ ꯂꯩꯕꯗꯣ ꯂꯧ ꯃꯣꯏꯒꯤ
ꯑꯣ ꯑꯣ ꯑꯣ ꯌꯨꯝ ꯃꯅꯥꯛꯇ ꯑꯣ ꯑꯣꯝ ꯌꯥꯝ ꯅꯥꯛꯑꯦꯍꯦ ꯑꯗꯨꯗꯤ
ꯎꯝ
ꯆꯥꯛ ꯆꯥꯕꯗꯣ ꯃꯣꯏꯗ ꯑꯃꯨꯛ ꯂꯥꯛꯇꯧ ꯃꯥꯜꯂꯦ
ꯑꯗꯨ ꯑꯗꯨ ꯆꯥꯛ ꯆꯥꯒꯅꯤ ꯍꯤꯟꯖꯥꯡ ꯍꯥꯎꯕ ꯆꯥꯒꯅꯤ ꯀꯩꯅꯣ ꯊꯕꯛ ꯇꯧꯔꯒ
ꯑꯣ ꯀꯩ ꯍꯤꯟꯖꯥꯡ ꯆꯥꯗꯨꯏꯅꯣ ꯑꯗꯨꯗꯤ
ꯍꯧꯖꯤꯛ ꯈꯪꯗ꯭ꯔꯤꯔ ꯁꯒꯣꯜꯁꯦꯟ
ꯑꯣ ꯁꯒꯣꯜꯁꯦꯟ ꯍꯥꯏꯕ꯭ꯔꯥ ꯑꯣ ꯑꯩꯗꯤ ꯍꯩꯌꯦꯅ ꯑꯃꯨꯛ ꯈꯟꯕ ꯍ ꯑꯣ ꯑꯩꯁꯨ ꯍꯌꯦꯡ ꯊꯕꯛ ꯑꯃꯨꯛ ꯂꯩꯔꯦ ꯉ ꯁꯤ ꯉꯁꯤꯕꯨꯗꯤ ꯑꯗꯨꯝ ꯂꯩ ꯌꯨꯝꯗ ꯑꯩꯅ ꯍꯥꯟ ꯇꯧꯕ ꯊꯕꯛꯇꯣ ꯍꯌꯦꯡ ꯑꯃꯨꯛ ꯆꯠꯈ꯭ꯔꯅꯤ
ꯑꯁ ꯂꯣꯏꯔꯦꯍꯦ ꯅꯪ ꯅꯪ ꯍꯌꯦꯡꯗꯣ ꯂꯥꯛꯀꯦ ꯍꯥꯏꯕ ꯅꯠ ꯇ꯭ꯔꯣ ꯅꯪꯒꯤ ꯅꯣꯏ ꯏꯃꯥꯒꯤ ꯌꯨꯝꯗ
ꯑꯩ ꯂꯥꯛꯀꯅꯤ ꯍꯥꯏꯕꯅꯦꯕ ꯑꯗꯣ ꯏꯅꯦꯝꯕꯣꯛꯅ ꯉꯁꯥꯏ ꯑꯩ ꯍꯌꯦꯡꯗꯤ ꯊꯕꯛ ꯂꯩꯌꯦ ꯂꯧ ꯆꯠꯀꯅꯤ ꯑꯗꯣ ꯅꯪ ꯃꯊꯛꯇ ꯀꯥꯔꯣ ꯍꯥꯏꯕ ꯑꯃꯨꯛꯀꯥ ꯉꯁꯥꯏꯗꯣ ꯎꯄꯥꯢ ꯂꯩꯇ꯭ꯔꯦ ꯑꯩ ꯂꯥꯛꯀꯅꯤ ꯇꯧꯔꯒ ꯑꯁ
ꯑꯗꯨ ꯁꯒꯣꯜꯁꯦꯜ ꯅꯨꯃꯤꯠꯇ ꯂꯥꯛꯑꯣ ꯑꯗꯨꯗꯤ
ꯍꯣꯏ ꯁꯒꯣꯜꯁꯦꯟꯗ ꯂꯥꯛꯑꯒꯦ
ꯑꯩꯒꯤ ꯏꯄꯥꯁꯨ ꯍꯌꯦꯡ ꯂꯥꯛꯀꯅꯤ ꯍꯥꯏꯌꯦ ꯃꯣꯏꯅꯤꯗꯣ ꯑꯩꯅ ꯀꯣꯜ ꯇꯧꯔꯒ ꯀꯩꯅꯣ ꯍꯥꯏꯕꯅꯤꯕ ꯍꯌꯦꯡ ꯂꯥꯛꯈ꯭ꯔꯣ ꯍꯥꯏꯔꯒ ꯑꯩꯈꯣꯏꯒꯤ ꯏꯅꯝꯃꯁꯨ ꯍꯌꯦꯡ ꯂꯥꯛꯀꯦ ꯍꯥꯏꯌꯦ ꯑꯗꯨ ꯃꯥꯒꯤꯗꯤ ꯀꯩꯅꯣꯁꯨ ꯈꯪꯗ꯭ꯔꯤꯑꯦꯕꯀꯣ ꯍꯌꯦꯡ
ꯑꯣ
ꯍꯧꯒꯠꯂꯒ ꯈꯪꯉꯅꯤ ꯍꯥꯏꯌꯦ
ꯑꯣ ꯇꯥꯕ꯭ꯔ
ꯎꯝ ꯇꯥꯏ
ꯑꯣ
ꯑꯌꯨꯛꯇꯀꯣ ꯑꯁ ꯎꯝ ꯀꯔꯤꯅꯣ
ꯉꯔꯥꯡꯗꯤ ꯅꯦꯠ ꯅꯨꯡꯉꯥꯏꯇꯦ ꯈꯣꯏꯗ ꯚꯤꯗꯤꯑꯣꯁꯨ ꯌꯦꯡꯕ ꯌꯥꯗꯕꯅꯦ
ꯑꯁ ꯆꯞ ꯃꯥꯟꯅꯩꯌꯦ ꯅꯨꯡꯗꯥꯡꯗꯣꯀꯣ ꯁꯥꯎꯅꯤꯡꯕꯗꯣ ꯑꯩꯗꯤ
ꯌꯥꯝ ꯁꯥꯎꯔꯝꯃꯅꯤꯕ ꯅꯁꯛꯇꯣꯗꯤ ꯁꯥꯎꯅꯤꯡꯕꯒ ꯍꯥꯏꯌꯦ
ꯑꯥ ꯑꯥ ꯑꯃꯥꯁꯨ ꯍꯦꯛ ꯌꯦꯡꯕ ꯌꯥꯗꯕꯒꯤꯀꯣ ꯎꯄꯥꯏ ꯂꯩꯇ꯭ꯔꯒ ꯇꯨꯝꯃꯅꯤ ꯑꯩꯁꯨꯨ ꯑꯗꯨꯒ ꯑꯌꯨꯛꯇ ꯀꯩꯅꯣ ꯄꯨꯡ ꯑ ꯃꯉꯥꯗ ꯑꯃꯨꯛ ꯍꯧꯒꯠꯂꯦ
ꯑꯣ
ꯆꯥꯛ ꯏꯟꯖꯥꯡ ꯊꯣꯡꯅꯕ ꯆꯥꯛ ꯏꯟꯖꯥꯡ ꯗꯗꯥ ꯊꯕꯛ ꯆꯠꯀꯅꯤꯅ ꯑꯗꯨꯒꯤ
ꯑꯣ ꯀꯩꯅꯣ ꯗꯗꯥꯗꯣ ꯑ ꯄꯥꯔꯠ ꯀꯩꯅꯣꯗꯔꯥ ꯄꯥꯔꯠ ꯐꯣꯔꯗꯔ ꯃꯥ ꯆꯠꯄꯗꯣ
ꯈꯪꯗꯦ ꯀꯩ ꯀꯔꯤ ꯂꯝꯕꯤꯗ ꯆꯠꯄ꯭ꯔꯣ ꯌꯦꯡꯁꯨ ꯌꯦꯡꯗꯦꯗ ꯍꯪꯁꯨ ꯍꯪꯕꯤꯗꯦꯗ
ꯑꯁ ꯅꯪꯁꯦ ꯌꯥꯝ ꯁꯝꯃꯟꯕꯅꯤꯀꯣ
ꯊꯕꯛ ꯆꯠꯂꯦ ꯂꯣꯏꯔꯦ ꯀꯥꯏꯗꯅꯣ ꯍꯪꯕꯤꯗꯦ ꯑꯩꯗꯤ
ꯎꯝ ꯑꯃꯨꯛ ꯂꯥꯛꯈ꯭ꯔ ꯂꯥꯛꯈ꯭ꯔꯕꯣ
ꯉꯁꯥꯏꯅ ꯍꯜꯂꯛꯈ꯭ꯔꯦ ꯑꯗꯣ ꯍꯧꯖꯤꯛ ꯆꯠꯊꯣꯛꯈꯤꯕꯅꯦ
ꯑꯣ ꯑꯣ ꯑꯃꯨꯛ ꯍꯌꯦꯡ ꯑꯩ ꯏꯊꯟꯇ ꯆꯠꯇꯣꯏꯅꯤꯅꯦ
ꯑꯣ ꯑꯃꯗꯤ
ꯏꯃꯥ ꯍꯥꯥ
ꯑꯃꯗꯤ
ꯑꯃꯥꯁꯨ ꯆꯠꯀꯅꯤ ꯃꯥꯒꯤ ꯗ꯭ꯌꯨꯇꯤ
ꯑꯥ
ꯑꯣ ꯑꯃ ꯑꯃꯗꯨꯗꯤ ꯑꯃ ꯃꯆꯥꯗꯨꯗꯤ ꯀꯣ ꯃ ꯃꯈꯥꯗ ꯂꯩꯍꯧꯔꯅꯤ
ꯃꯥꯗꯤꯀꯣ ꯏꯃꯥ ꯏꯃꯥꯅꯦ ꯏꯃꯥꯒ ꯏꯄꯥꯒ ꯍꯥꯏꯕ ꯑꯁ ꯃꯥꯗꯤ ꯂꯩꯃꯤꯟꯅꯕ ꯅꯨꯡꯉꯥꯏ ꯍꯥꯏꯌꯦ ꯀꯞ ꯁ꯭ꯀꯨꯜ ꯀꯥꯕꯗꯣ ꯅꯤꯡꯉꯥꯏꯖꯨ ꯇꯧꯗꯦ ꯍꯥꯏ
ꯑꯣ ꯌꯥꯝ ꯐꯩꯌꯦ ꯑꯗꯨꯗꯤ
ꯍꯣꯏꯍꯦ ꯅꯍꯥꯟꯗꯨꯗꯤ ꯌꯥꯝ ꯐꯕ ꯃꯥꯜꯂꯦ ꯑꯦ ꯉꯔꯥꯡꯅꯤꯀꯣ ꯉꯔꯥꯡꯗꯤ ꯌꯥꯝ ꯐꯕ ꯃꯥꯜꯂꯦ ꯃꯥ ꯃꯔꯛ ꯃꯔꯛꯇꯗꯤꯀꯣ ꯃꯥ ꯃꯁꯥ ꯈꯔ ꯅꯨꯡꯉꯥꯏꯇ꯭ꯔꯗꯤ ꯗꯨꯝ ꯅꯤꯡꯉꯥꯏ ꯇꯧꯕꯅꯦꯕ
ꯑꯣ ꯑꯉꯥꯡꯁꯤꯡꯗꯤ ꯗꯨꯃꯥꯏ ꯇꯧꯅꯤꯗ
ꯎꯝ ꯉꯔꯥꯡꯗꯤ ꯎꯝ ꯅꯣꯏꯁꯨ ꯂꯩꯔꯅꯤ ꯍꯥ
ꯀꯔꯤ
ꯅꯨꯡꯉꯥꯏꯔꯅꯤ ꯂꯩꯔꯗꯤꯀꯣ ꯎꯔꯅꯤꯅꯦ ꯑꯥꯎ
ꯅꯦꯅꯦ ꯀꯧꯅꯕ
ꯅꯦꯅꯦ ꯀꯧꯗꯧꯕ ꯂꯥꯛꯈ꯭ꯔꯅꯤ ꯁꯤꯒꯤ ꯊꯥ ꯁꯤꯒꯤ ꯆꯍꯤꯗ ꯃꯥꯜꯂꯦꯀꯣ
ꯎꯝ ꯁꯤ ꯆꯍꯤꯗ ꯂꯥꯛꯇꯧ ꯃꯥꯜꯂꯦ ꯑꯗꯨꯕꯨ ꯈꯪꯗꯦꯗ ꯃꯣꯏꯁꯦ ꯑꯥ ꯀꯩꯅꯣ ꯃꯣꯏꯒꯤ ꯏꯃꯥꯒꯤ ꯌꯨꯝꯗ ꯆꯠꯀꯦꯔ
ꯑꯣ ꯑꯣ ꯍꯣꯏ ꯑꯃꯨꯛ ꯂꯥꯛꯀꯅꯤꯅ ꯆꯠꯂꯁꯨ
ꯐꯝꯃ ꯂꯩꯕ꯭ꯔꯣ
ꯑꯁ ꯐꯝꯃꯒ ꯑꯃꯨꯛ ꯂꯦꯞꯄꯒ ꯂꯩꯌꯦ ꯅꯪꯕꯨ ꯋꯥꯔꯤ ꯁꯥꯔꯒ ꯏꯃꯥꯟꯅꯕꯤ ꯅꯨꯡꯁꯤꯕꯤꯕꯨ ꯋꯥꯔꯤ ꯁꯥꯔꯒ ꯂꯦꯞꯄꯒ ꯐꯝꯃꯒ ꯑꯃꯨꯛ ꯑꯃꯨꯛꯀ ꯆꯠꯂꯒ ꯇꯧꯋꯦ ꯔꯣꯝꯃꯤꯡ ꯇꯧ ꯇꯧꯔꯒ
ꯑꯩꯈꯣꯏ ꯈꯨꯜꯅꯦ ꯅꯣꯡ ꯆꯨꯃꯟꯕꯒꯤ ꯅꯨꯡꯉꯥꯏꯕ꯭ꯔꯣ ꯅꯪꯒꯤꯗꯣ
ꯑꯁ ꯇꯤꯌꯥꯝ ꯅꯣꯡ ꯆꯨꯃꯟꯕꯒꯤ ꯑꯩ ꯅꯨꯡꯉꯥꯏꯇꯦꯗ ꯑꯩꯕꯨꯗꯤ ꯑꯣ ꯊꯕꯛꯀ ꯑꯝꯇ ꯇꯧꯅꯤꯡꯗꯦ ꯍꯦ ꯅꯣꯡ ꯆꯨꯕꯒꯤ ꯊꯕꯛꯀ ꯂꯩꯇ꯭ꯔꯗꯤ ꯅꯨꯡꯉꯥꯏꯅꯤꯗ ꯅꯣꯡ ꯆꯨꯕ ꯃꯇꯝꯗ
ꯎꯝ ꯉꯁꯥꯏꯗꯣ ꯑꯁ ꯅꯣꯡꯁꯨ ꯆꯨꯑꯦ ꯑꯗꯨꯒ ꯃꯩꯁꯨ ꯂꯛꯇꯦ ꯆꯥꯛ ꯊꯣꯡꯕ ꯃꯇꯝꯗꯀꯣ ꯑꯩꯗꯤ ꯑ ꯒ꯭ꯌꯥꯁꯇ ꯂꯩꯇꯕꯅꯤꯅ ꯃꯩꯗ ꯊꯣꯡꯕꯅꯤꯅ ꯑꯁ
ꯏꯟꯗꯛꯁꯟ ꯊꯣꯡꯕ ꯅꯣꯏꯁꯨ
ꯅꯠꯇꯦ ꯒ꯭ꯌꯥꯁ ꯂꯩꯇꯕꯀꯣ ꯒ꯭ꯌꯥꯁꯗꯣ ꯂꯣꯏꯁꯤꯟꯈꯔ꯭ꯦ ꯕ ꯅꯍꯥꯟꯅ ꯕꯨꯛ ꯇꯧꯅꯤꯡꯉꯥꯏꯁꯨ ꯂꯥꯛꯇꯕ ꯍꯧꯒꯦ ꯇꯣꯔꯁꯂꯥꯏꯗ ꯀꯩꯅꯣ ꯇꯧꯔꯒ ꯑꯩꯒꯤ ꯑꯥ ꯐꯣꯟ ꯕꯦꯇꯔꯤ ꯁꯨ ꯌꯥꯎꯗꯕ ꯆꯥꯛ ꯏꯟꯖꯥꯡ ꯊꯣꯡꯉꯤꯅꯤ ꯀꯩꯅꯣ
ꯌꯥꯝ ꯐꯩꯅꯦ
ꯌꯥꯝ ꯇꯜꯂꯒ
ꯃꯩ ꯂꯥꯛ ꯎꯝ ꯃꯩ ꯂꯥꯛꯇꯕꯤꯗ ꯊꯣꯡꯕꯒꯤ ꯑꯗꯣ ꯊꯨꯝ ꯌꯥꯝꯗꯕꯅꯤ ꯊꯨꯝ ꯅꯝꯗꯕꯒꯤ ꯅꯍꯥꯟꯗꯣ ꯎꯝ ꯉ ꯉꯁꯥꯏꯗꯣ
ꯑꯟꯗꯣ ꯑꯗꯣ ꯃꯥꯜꯂꯦ ꯍꯥ ꯍꯥ
ꯅꯪꯗꯤ ꯅꯍꯥꯟ ꯋꯥꯏ ꯀꯩꯅꯣ ꯑꯥ ꯆꯥꯛ ꯏꯟꯁꯥꯡ ꯊꯣꯡꯕ ꯌꯥꯝ ꯍꯩꯗꯥꯏꯅꯦ
ꯑꯁ ꯍꯧꯖꯤꯛꯀꯥꯟꯁꯦ ꯍꯧꯖꯤꯛꯀꯥꯟꯁꯦ ꯇꯟꯕꯒꯤꯔ ꯈꯪꯗꯦ ꯇꯜꯂꯗꯤ ꯑꯩꯈꯣ ꯎꯝ ꯃꯤ ꯂꯣꯏꯅꯅꯤꯀꯣ ꯇꯜꯂꯗꯤ ꯊꯣꯡꯕꯗꯣ ꯍꯥꯎꯇꯕꯅꯤ ꯈꯔ ꯅꯨꯡꯉꯥꯏꯔꯒ ꯑꯦ ꯑꯦ ꯊꯣꯡꯅꯤꯡꯉꯦ ꯍꯥꯏꯕ ꯀꯩꯅꯣ ꯋꯥꯈꯜꯗ ꯊꯣꯛꯑꯗꯤ ꯍꯥꯎꯕ ꯑꯗꯨ ꯅꯠꯇ꯭ꯔꯗꯤ ꯑꯁ
ꯎꯝ ꯅꯠꯇ꯭ꯔꯥꯗꯤ ꯍꯥꯎꯇꯕ
ꯎꯝ
ꯑꯁ ꯑꯩꯁꯨ ꯉꯁꯤ ꯊꯣꯡꯒꯦ ꯏꯅꯦꯝꯕꯣꯛꯅ ꯊꯣꯡꯉꯦ
ꯑꯣ ꯅꯣꯏꯗꯤ ꯃꯤ ꯌꯥꯝꯕꯅꯤꯅ ꯅꯨꯡꯉꯥꯏꯔꯝꯅꯤ
ꯑꯁ ꯃꯤ ꯌꯥꯝ ꯌꯥꯝꯕꯗꯨꯅ ꯅꯨꯡꯉꯥꯏꯍꯦ ꯆꯥꯛ ꯊꯣꯡꯕꯕꯨꯗꯤ ꯃꯤ ꯌꯥꯝꯗꯕꯗꯨꯅ ꯅꯨꯡꯉꯥꯏꯕꯅꯤꯗ ꯍꯣꯏ
ꯑꯥ
ꯃꯤ ꯌꯥꯝꯃꯗꯤ ꯌꯥꯝꯃꯦꯗꯅ ꯆꯥꯛ ꯌꯦꯟꯁꯥꯡꯗꯣ ꯈꯪꯗꯦꯗ ꯃꯁꯥ ꯃꯁꯥꯒꯤ ꯑꯄꯥꯝꯕꯗꯨꯅꯤ ꯑꯃꯨꯛ ꯍꯌꯦꯡꯗꯤ ꯅꯪ ꯑꯗꯨꯝ ꯂꯩꯒꯗ꯭ꯔꯥ ꯌꯨꯝꯗ
ꯂꯩꯗꯧ ꯃꯥꯜꯂꯦ ꯍꯣꯏ꯫
ꯅꯆꯦ ꯈꯣꯏꯗ ꯑꯃꯨꯛ ꯆꯠꯀꯗ꯭ꯔꯥ?
ꯆꯠ ꯆꯠ ꯆꯠꯄꯁꯨ ꯌꯥꯏ ꯍꯣꯏ ꯑꯗꯨꯝ ꯆꯠꯄꯅꯤꯅ ꯑꯩꯗꯤ
ꯑꯣ ꯃꯥ ꯃꯥꯗꯣ ꯐꯤꯗꯣ ꯑꯃꯨꯛ ꯁꯥꯔꯝꯒꯅꯤꯀꯣ
ꯁꯥꯔꯒ ꯂꯩꯌꯦ
ꯖꯒꯣꯏ ꯁꯥꯕꯤ ꯁꯥꯕꯒꯤꯗꯣ ꯑꯗꯨꯗꯣ ꯑꯣꯗꯔ ꯑꯗꯨꯝ ꯂꯩꯕ ꯃꯥꯜꯂꯦꯕ ꯃꯔꯨꯞꯁꯤꯡꯒꯤꯀꯣ ꯑꯦ ꯃꯔꯨꯞꯀꯤꯗꯣ ꯑꯩꯁꯨ ꯃꯥꯕꯨ ꯁꯥꯍꯟꯅꯤꯡꯉꯦ ꯑꯗꯨꯕꯨ ꯂꯣꯏꯗ꯭ꯔꯤꯌꯦꯕ ꯃꯥ ꯀ ꯀꯔꯝ ꯀꯥꯟꯗ ꯂꯣꯏꯒꯗ꯭ꯔꯥꯕ ꯃꯥꯒꯤꯗꯣ
ꯀꯩꯅꯣ ꯃꯊꯪ ꯆꯍꯤꯗ ꯀꯩꯅꯣ ꯍꯥꯏꯔꯣ
ꯃꯍꯥ ꯃꯊꯪ ꯆꯍꯤꯗꯁꯨ ꯂꯩꯔꯝꯒꯅꯤꯍꯦ
ꯑꯗꯨ ꯑꯣꯏꯔꯁꯨ ꯌꯥꯝꯃꯣꯏꯅ ꯑꯗꯨ ꯅꯪ ꯍꯥꯏꯔꯣ ꯍꯥꯏꯕ ꯌꯥꯎꯒꯦ ꯍꯥꯏꯔꯒ
ꯑꯣ ꯃꯣꯏ ꯀꯩꯩꯅꯣꯗꯨꯔꯥ
ꯑꯧ ꯃꯔꯨꯞ
ꯃꯣꯏ ꯃꯔꯨꯞꯀꯤꯗꯨꯔꯥ ꯑꯁ ꯑꯗꯨꯗꯤ ꯌꯥꯎꯔꯣꯏꯒꯦ ꯑꯥ ꯑꯩꯅ ꯑꯩ ꯑꯣꯏꯅ ꯑꯗꯨꯝ ꯗꯥꯏꯔꯦꯛꯇ ꯄꯩꯁꯥ ꯂꯩꯔꯀꯥꯟꯗ ꯂꯧꯕꯗꯨ ꯂꯧꯕꯗꯨꯅ ꯐꯔꯦꯗ ꯗꯤꯁꯇꯕ ꯑꯃꯨꯛ ꯇꯧꯔꯔꯣꯏꯗ ꯃꯣꯏꯕꯨ
ꯄꯩꯁꯥ ꯄꯤꯔꯒꯦ ꯇꯧꯕꯤꯌꯣ ꯍꯥꯏꯔꯣ ꯑꯗꯨꯗꯤ
ꯑꯣ ꯑꯩ ꯄꯩꯁꯥ ꯂꯩꯔꯀꯥꯟꯗ ꯍꯥꯏꯔꯒꯦ ꯎꯝ ꯃꯥꯗꯣ ꯃꯥꯒꯤ ꯅꯠꯇꯕ ꯑꯗꯨꯝ ꯁꯥꯔꯒ ꯁꯥꯔꯒ ꯂꯩ ꯂꯣꯏ ꯂꯣꯏꯕꯗꯣ ꯑꯗꯨꯝ ꯂꯩꯕ꯭ꯔꯥ ꯃꯣꯏ ꯃꯥ ꯌꯨꯝꯗ
ꯁꯧꯔꯝꯕꯗꯨꯔꯣ
ꯎꯝ
ꯃꯤꯒꯤ ꯑꯗꯨꯝ ꯂꯧꯕ ꯃꯥꯜꯂꯦ ꯁꯥꯕ ꯂꯣꯏꯔꯗꯤ ꯃꯣꯏ ꯃꯥꯅ ꯑꯗꯨꯝ ꯄꯤꯊꯣꯛꯄ ꯃꯥꯜꯂꯦ
ꯑꯣ ꯑꯗꯨꯒꯨꯝꯕꯗꯣ ꯂꯩꯔꯗꯤꯀꯣ ꯑꯗꯨꯝ ꯗꯥꯏꯔꯦꯛꯇ ꯂꯧꯕ ꯌꯥꯏꯑꯕ ꯄꯩꯁꯥ ꯍꯦꯛ ꯂꯩꯔꯗꯤꯀꯣ ꯃꯥꯗꯤ ꯊꯥꯕ ꯍꯩꯕꯅꯤꯅ ꯑꯗꯨꯝ ꯊꯃꯁꯨ ꯌꯥꯏꯑꯦꯕ
ꯑꯣ
ꯃꯤꯅ ꯂꯧꯅꯤꯡꯉꯦ ꯍꯥꯏ ꯍꯥꯏꯕ ꯃꯇꯝ ꯂꯩꯒꯅꯦꯕꯀꯣ
ꯑꯣ ꯑꯩ ꯑꯥ ꯀꯩꯅꯣ
ꯑꯥ
ꯐꯤꯅꯦꯛ ꯑꯃ ꯏꯆꯦꯒꯤ ꯐꯤꯅꯦꯛ ꯑꯃ ꯌꯥꯝ ꯐꯖꯩꯌꯦ ꯃꯥꯗꯣ ꯑꯃꯔꯛꯇꯗꯤ ꯀꯩꯅꯣ ꯁꯦꯠ ꯈ꯭ꯔꯦ ꯍꯥꯏꯌꯦ ꯑꯗꯣ ꯑꯩ ꯐꯣꯇꯣ ꯀꯥꯞꯄꯦ ꯍꯣꯔꯦꯟ ꯊꯥꯔꯛꯑꯒꯦ ꯑꯗꯨꯗꯣ ꯐꯖꯩꯌꯦ ꯑꯗꯨꯒ ꯁꯤ ꯃꯅꯨꯡꯗ ꯑꯩꯈꯣꯏꯒꯤ ꯂꯩꯀꯥꯏ ꯅꯠꯗꯕ ꯑꯁꯤ ꯂꯩꯀꯥꯢ ꯑꯃꯗꯣ ꯃꯅꯨꯡꯗ ꯂꯩꯕꯗꯣ
ꯑꯣ
ꯑꯗꯨ ꯑꯗꯨꯗ ꯂꯩꯕ ꯈꯔ ꯅꯨꯄꯤ ꯑꯆꯧ ꯑꯆꯧꯕꯤ ꯈꯔ ꯑꯍꯟ ꯑꯣꯏꯕꯤ ꯅꯨꯄꯤ ꯂꯩꯁꯥꯕꯤꯀꯣ ꯃꯥꯗꯣ ꯂꯥꯛꯑꯒ ꯐꯣꯇꯣ ꯀꯥꯎꯔꯒ ꯁꯦꯠꯂꯒ ꯀꯩ ꯀꯩꯅꯣ ꯃꯣꯏ ꯂꯪꯒꯤ ꯃꯆꯨꯗꯨꯁꯨ ꯂꯧꯔꯒ ꯆꯠꯈ꯭ꯔꯦ ꯌꯥꯌꯦ ꯐꯖꯩꯑꯦ ꯍꯥꯏꯔꯒꯀꯣ ꯐꯖꯩꯌꯦ ꯑꯁꯦꯡꯕ
ꯑꯗꯨꯒꯨꯝꯕꯁꯨ ꯂꯧꯅꯤꯡꯉꯤ ꯍꯣꯏ ꯑꯗꯨꯕꯨꯀꯣ ꯍꯥꯟꯅ ꯂꯧꯗꯕꯅꯦ ꯖꯒꯣꯏ ꯁꯥꯕꯒꯤꯗꯣ
ꯎꯝ ꯃꯥꯗꯤ ꯁꯦꯈ꯭ꯔꯦ ꯍꯥꯏꯌꯦ ꯃꯥꯒꯤꯅꯦꯕ ꯑꯗꯨꯗꯣ ꯑꯗꯨ ꯐꯖꯩꯌꯦ ꯍꯥꯏꯕ